ꯍ ꯑꯥꯎ
ꯇꯥꯕ꯭ꯔꯣ ꯏꯕꯅꯣ ꯑꯣ ꯇꯥꯏꯌꯦ
ꯑꯣ ꯑ ꯀꯩꯗꯧꯔꯤꯒꯦ ꯏꯇꯥꯎꯗꯤ
ꯑꯗꯨꯝ ꯑꯃꯒ ꯂꯩꯔꯤꯗꯗ
ꯑꯣ ꯑꯁꯤ ꯍꯧꯖꯤꯛꯇꯤ ꯀꯩ ꯀꯩ ꯍꯣꯠꯅꯔꯤꯒꯦ ꯦꯁ ꯀꯥꯕ꯭ꯔꯥ ꯅꯠꯇ꯭ꯔꯒ ꯑꯗꯨꯝ ꯐꯇꯥꯡꯒꯦ ꯐ ꯊ ꯇꯧꯕ꯭ꯔꯥ
ꯀꯣꯂ ꯇ ꯀꯥꯏ ꯂꯔꯤꯗ
ꯑꯣ ꯑꯌꯨꯛꯀꯤ ꯏꯟꯖꯥꯡꯗꯤ ꯀꯔꯤ ꯌꯦꯟꯖꯥꯡ ꯊꯥꯔꯒꯦ
ꯉꯁꯤꯁꯦ ꯏꯟꯖꯥꯡ ꯂꯩꯗꯕꯒꯤ ꯑꯣꯛꯁꯥ ꯆꯥꯔꯦ
ꯑꯣ ꯌꯥꯏꯅꯦ
ꯅꯪꯗꯤ ꯀꯔꯤ ꯆꯥꯒꯦ
ꯅꯦ ꯋꯥꯛ ꯅꯨꯡꯉꯥꯏ ꯇꯕ꯭ꯔꯥ
ꯈꯪꯗꯦꯅꯦ ꯅꯦꯋꯥꯛꯁꯦ ꯌꯥꯝ ꯅꯨꯡꯉꯥꯏꯇꯦꯅꯦ
ꯑꯣ ꯑꯩꯉꯣꯟꯗꯒꯤꯔ ꯑꯩꯒꯤꯗꯤ ꯐ ꯂꯩꯅꯦ ꯁꯤꯗ
ꯑꯣ ꯈꯪꯗꯦ ꯅꯪꯅꯥ ꯃꯣꯏꯒꯤꯔꯥ ꯑꯩꯉꯣꯟꯗꯒꯤꯔꯥ ꯀꯩꯗꯧꯔꯤꯅꯣ ꯍꯧꯖꯤꯛꯇꯤ
ꯑꯩ ꯍꯧꯖꯤꯛ ꯀꯩꯅꯣ ꯇꯧꯋꯦ ꯒꯥꯔꯤ ꯊꯧꯔꯒ ꯂꯩ ꯑꯩ ꯕꯦꯛꯒ꯭ꯔꯥꯎꯟꯒꯤ ꯃꯈꯣꯟ ꯇꯥꯕ꯭ꯔꯥ
ꯑꯥꯎ ꯕꯦꯛꯒ꯭ꯔꯥꯎꯟꯒꯤ ꯃꯈꯣꯟ ꯈꯔ ꯇꯥꯏꯌꯦ
ꯍꯧꯖꯤꯛꯇꯤ
ꯈꯔ ꯈꯔꯗꯤ ꯑꯗꯨꯝ ꯇꯥꯏ ꯑꯃꯨꯛ ꯇꯥꯗꯕ ꯑꯃꯨꯛ ꯇꯥꯕ ꯑꯗꯨꯝ ꯇꯧꯋꯦ
ꯑꯣ ꯒꯥꯔꯤ ꯊꯧꯔ ꯂꯩꯕꯒꯤꯀꯣ
ꯑ
ꯌꯥꯝ ꯀꯟꯅꯗꯤ ꯇꯥꯔꯝꯃꯣꯏꯗꯀꯣ
ꯌꯥꯝ ꯍꯣꯏ ꯀꯥ ꯍꯦꯟꯅ ꯇꯥꯕꯗꯤ ꯅꯠꯇꯦ ꯑꯗꯨꯝ ꯑ ꯈꯔꯥ ꯈꯔꯥ ꯑꯗꯨꯝ ꯇꯥꯕꯜ
ꯑꯣ
ꯅꯪꯗꯤ ꯀꯩꯀꯩ ꯇꯧꯔꯤꯒꯦ ꯍꯟꯗꯛ
ꯑꯗꯣ ꯎꯃ ꯅꯣꯏ ꯅꯆꯤꯟ ꯅꯅꯥꯎꯗꯤ ꯀꯌꯥ ꯁꯨꯒꯦ
ꯈꯣꯏ ꯏꯆꯤꯟ ꯅꯥꯎ ꯃꯉꯥ
ꯎꯃ
ꯅꯨꯄꯤ ꯑꯍꯨꯝ ꯅꯨꯄꯥ ꯑꯅꯤ
ꯅꯤꯄꯥꯟ
ꯃꯉꯥ
ꯃꯉꯥ ꯍꯥꯕ
ꯍꯣꯏ
ꯅꯪ ꯅꯪꯅ ꯅꯪꯅ ꯈ꯭ꯋꯥꯏꯗꯤꯒꯤ ꯑꯍꯜ
ꯑꯩꯅ ꯃꯌꯥꯏꯗ ꯂꯩꯕ
ꯑꯣ ꯍꯧꯖꯤꯛ ꯍꯧꯖꯤꯛꯇꯤ ꯑꯗꯨꯝ ꯀꯣꯂꯦꯖ ꯀꯣꯂꯦꯖ ꯀꯥꯕ ꯂꯣꯏꯈ꯭ꯔꯦ ꯅꯠꯇ꯭ꯔꯒ ꯑꯗꯨꯝ ꯀꯥꯔꯤꯕ꯭ꯔꯣ ꯀꯃꯥꯏꯅ ꯇꯧꯒꯦ
ꯗ ꯅꯪꯗꯤ ꯀꯩꯗꯧꯔꯤꯒꯦ
ꯑꯩꯗꯤ ꯀꯣꯂꯦꯖ ꯊꯥꯎꯖꯟ ꯁꯚꯦꯟꯇꯤꯟ ꯑꯗꯥꯏꯋꯥꯏꯗ ꯀꯣꯂꯦꯖ ꯂꯣꯏꯈ꯭ꯔꯦ ꯑꯗꯨ ꯍꯧꯖꯤꯛ ꯑꯗꯨꯝ ꯊꯕꯛ ꯐꯪ ꯐꯪꯕ ꯑꯗꯨꯝ ꯁꯨꯔꯒ ꯂꯩ ꯑꯗꯨꯝ
ꯋꯦꯗꯔꯁꯦ ꯌꯥꯝ ꯁꯥꯏꯅꯦ
ꯍꯥ
ꯋꯦꯗꯔꯁꯦ ꯅꯨꯡꯉꯥꯏꯇꯦꯕ ꯌꯥꯝ ꯁꯥꯏꯕ
ꯑꯣ ꯍꯣꯏ ꯍꯧꯖꯤꯛ ꯀꯥꯂꯦꯟ ꯑꯣꯏꯕꯅꯤꯅꯀꯣ
ꯍꯣꯏ
ꯁꯨꯃꯥꯏꯅ ꯂꯣꯏ ꯇꯧꯅꯩꯌꯦ ꯑꯗꯨꯕꯨ ꯑꯩꯗꯤ ꯉꯁꯥꯏ ꯅꯨꯡꯁꯥ ꯁꯥꯕꯗꯨꯗ ꯑꯩꯗꯤ ꯒꯥꯔꯤ ꯃꯅꯨꯡꯗ ꯑꯗꯨꯝ ꯑꯦꯁꯤꯗ ꯊꯥꯔꯒ ꯑꯗꯨꯝ ꯆꯠꯄꯅꯦ ꯑꯗꯨ ꯅꯠꯇ꯭ꯔꯗꯤ ꯉꯝꯃꯣꯏꯕ
ꯑꯣ
ꯍꯧꯖꯤꯛ ꯀꯥꯂꯦꯟꯒꯤ ꯃꯇꯝꯗꯗꯤ ꯑꯥꯔꯝ ꯏꯁ꯭ꯂꯤꯞꯇꯪ ꯍꯥꯞꯄꯊꯣꯛꯑꯗꯤ ꯂꯣꯏꯔꯦ ꯅꯨꯡꯁꯥꯅ ꯂꯣꯏ ꯂꯧꯈ꯭ꯔꯅꯤ ꯑꯗꯣ ꯍꯧꯖꯤꯛ ꯍꯧꯖꯤꯛ ꯅꯪ ꯂꯩꯕꯗꯤ ꯅꯊꯟꯗ ꯂꯩꯕ꯭ꯔꯥ ꯅꯠꯇ꯭ꯔꯒ
ꯑꯩ ꯏꯊꯟꯗ ꯂꯩꯌꯦ
ꯑꯣ ꯑꯣ ꯔꯦꯟꯗ ꯂꯩꯕꯀꯣ
ꯑ ꯔꯦꯟꯗ ꯂꯕ
ꯐꯩꯌꯦꯅꯦ ꯑꯩꯗꯤ ꯐꯦꯃꯤꯂꯤꯒ ꯄꯨꯅ ꯂꯩ ꯑꯗꯨꯗꯤ ꯅꯨꯡꯉꯥꯏꯇꯕꯗꯣ ꯁꯤ ꯂꯩꯁꯥꯕꯤꯒ ꯋꯥꯔꯤ ꯁꯥꯔꯒ ꯑꯗꯨꯝ ꯄꯨꯁꯤꯜꯂꯛꯅꯤꯉꯥꯏ ꯇꯧꯈ꯭ꯔꯣꯅꯦ
ꯂꯩꯁꯥꯕꯤꯒꯁꯨ ꯋꯥꯔꯤ ꯁꯥ ꯁꯥꯟꯅꯕ ꯋꯥꯔꯤ ꯁꯥꯅꯤꯡꯉꯥꯏ ꯂꯩꯇꯅꯦ
ꯂꯩꯒꯅꯤ ꯂꯩꯒꯅꯤꯗ ꯂꯩꯒꯅꯤꯗ ꯑꯗꯨꯒꯤꯗꯤ ꯀꯔꯤꯁꯨ ꯈꯟꯒꯅꯨꯅꯦ ꯂꯩꯁꯥꯕꯤꯒ ꯑꯗꯨꯝ ꯋꯥꯔꯤ ꯁꯥꯔꯒ ꯑꯗꯨꯝ ꯗꯤꯜ ꯂꯦꯜꯂꯒꯀꯣ
ꯑ
ꯑꯩꯅ ꯍꯥꯏꯕꯗꯤ ꯃꯅꯥꯊꯟꯗ ꯂꯩꯕꯗꯣ ꯅꯨꯡꯉꯥꯏꯇ꯭ꯔꯗꯤ ꯍꯥꯏꯕꯅꯦꯗ
ꯑꯥ ꯑꯗꯨꯗꯅꯦ
ꯍꯝ
ꯋꯥꯔꯤꯁꯨ ꯇꯥꯅꯤꯡꯉꯁꯨ ꯁꯥꯕ ꯍꯩꯇꯕꯀꯣ
ꯑꯣ ꯑꯗꯨꯝ ꯊꯤꯡꯅꯩꯌꯦ ꯂꯩꯁꯥꯕꯤ ꯈꯔ ꯈꯔ ꯋꯥꯔꯤ ꯁꯟꯅꯕ ꯀꯥꯟꯗꯀꯣ ꯀ꯭ꯔꯃꯅ ꯂꯣꯟꯁꯦ ꯌꯥꯝꯃꯨꯛ ꯀꯣꯏꯕ ꯑ ꯌꯥꯝ ꯄꯔ ꯑꯃꯅ ꯄꯨꯛ ꯅꯥꯏ ꯍꯥꯏꯕꯒꯨꯝꯕ ꯃꯥꯏꯅ ꯇꯧꯕ
ꯑꯣ
ꯈꯔ ꯃꯅꯥ ꯍꯜꯂꯣ ꯃꯥꯏꯅ ꯍꯥꯏꯔꯦ
ꯅꯨꯄꯤꯒ ꯁꯥꯟꯅꯔꯗꯤ ꯐꯣꯟꯁꯦ ꯅꯤꯛꯀꯤ ꯇꯧꯏꯅꯦ ꯃꯔꯤ ꯁꯦꯅꯕ ꯍꯥꯏꯗꯤꯅꯦ
ꯀꯔꯤ ꯑꯣ ꯑꯗꯣ ꯅꯪ ꯀꯩꯅꯣꯒꯨꯝꯕ ꯁꯥꯟꯅꯅꯤꯡꯗ꯭ꯔꯣ ꯖꯤꯝꯒꯨꯝꯕ ꯈꯣꯠꯄꯗꯤ ꯁꯥꯟꯅꯅꯤꯡꯗ꯭ꯔꯣ
ꯁꯦ ꯄꯩꯁꯥ ꯂꯩꯥꯗꯦꯅꯦ
ꯑꯣ ꯁꯅꯥꯅꯤꯡꯉꯗꯤ ꯑꯩꯉꯣꯟꯗꯁꯨ ꯑꯗꯨꯝ ꯍꯥꯏꯔꯛꯄ ꯌꯥꯏꯀꯣ
ꯑꯣ ꯊꯥꯗꯦ ꯀꯌꯥꯃꯨꯛ ꯂꯧꯕ
ꯑꯥ ꯑꯩꯉꯣꯟꯗ ꯍꯥꯏꯔꯛꯑꯗꯤ ꯈꯔ ꯑꯦꯝꯁꯟꯗ ꯑꯣꯏꯔꯣ ꯑꯃꯗ ꯑꯣꯏꯔꯣ ꯈꯔ ꯇꯥꯅ ꯀꯩꯅꯣ ꯇꯧꯕ ꯌꯥꯏꯑꯕ
ꯑꯥ ꯗꯥꯏꯛꯇ ꯄꯩꯁꯥ ꯇ ꯆꯪꯉꯦ ꯍꯥꯏꯅꯦ
ꯃꯥꯅꯦ ꯃꯥꯅꯦ ꯁꯅꯥꯝ ꯗꯤ ꯑꯣꯡꯂꯤ ꯊꯥꯔꯇꯤ ꯄꯥꯔꯁꯦꯟꯅ ꯆꯥꯕꯗ ꯀꯣ
ꯍꯣꯏ
ꯆꯂꯗꯤ
ꯀ ꯂꯕꯒꯤ ꯐ ꯀꯤꯔꯗꯤ ꯂꯑꯕ ꯎꯝ
ꯑꯝ ꯍꯥꯏꯥꯏ ꯕꯕꯨ ꯅꯪ ꯑ ꯇꯥꯏ ꯍꯥꯏꯕ ꯣ ꯀꯩꯅꯣ ꯇꯥꯏꯌꯦ ꯇꯥꯏꯌꯦ
ꯑꯥ
ꯇ ꯍꯥꯏ ꯕꯨꯨꯅꯦ
ꯍꯣꯏ
ꯌꯦꯔꯨꯝ ꯆꯥꯔꯣ ꯁꯪꯒꯣꯝ ꯊꯛꯑꯣ ꯁꯤ ꯃꯉꯥꯏꯔꯦ ꯀꯩꯅꯣ ꯑꯇꯩꯗꯤ ꯀꯥꯏ ꯑꯦꯟꯗꯣꯞꯄ ꯂꯩꯇꯦ ꯑꯗꯨꯕꯨ ꯅꯪꯅꯕꯨ ꯄꯩꯁꯥ ꯋꯥꯕꯒꯤ ꯍꯥꯏꯕꯅꯤ
ꯑꯥ
ꯂꯞꯐꯣ ꯁꯤ ꯂꯩꯔꯦ ꯑꯗꯨ ꯅꯪꯅ ꯑꯃꯨꯛ ꯋꯥꯔꯤꯕꯨ ꯏꯁꯀꯣꯂꯔꯁꯤꯞꯀꯤ ꯑꯣꯏꯒꯦꯔꯥ ꯑꯃ ꯑꯣꯏꯒꯦꯔꯥ ꯄꯩꯁꯥꯗꯣ ꯈꯔ ꯆꯪꯉꯛꯑꯦ ꯁꯨꯃꯥꯏꯅ ꯇꯧꯋꯦ ꯍꯥꯏꯗꯤ ꯅꯁꯥ ꯅꯣꯏꯕ ꯑꯣꯏꯔꯒꯗꯤ ꯄ꯭ꯔꯣꯇꯤꯟ ꯂꯩꯔꯣ ꯅꯁꯥ ꯈꯔ ꯄꯥꯕ ꯑꯣꯏꯔꯒꯗꯤ ꯑꯗꯨꯝ ꯒꯤꯅꯔ ꯂꯩꯔꯣ ꯑꯗꯨꯒ ꯒꯤꯅꯔ ꯄ꯭ꯔꯣꯇꯤꯟꯒꯨꯝꯕ ꯂꯩꯕꯁꯨ ꯈꯪꯕꯈꯣꯏꯗ ꯇꯥꯟꯅꯔꯒ ꯂꯩꯒꯗꯕꯅꯤ ꯅꯠꯇ꯭ꯔꯗꯤ ꯃꯣꯏꯅꯗꯤ ꯗꯨꯀꯥꯟꯗ ꯆꯠꯂꯒ ꯂꯩꯔꯗꯤ ꯄꯨꯡꯄꯤꯤꯗ ꯄꯤꯔꯛꯄꯅꯦꯕꯀꯣ
ꯑꯥ ꯍꯣꯏ ꯇ꯭ꯔꯦꯅꯔꯁꯤꯡꯅ ꯑꯗꯨꯝ ꯂꯣꯏ ꯍꯥꯏꯔꯛꯀꯅꯤꯗꯀꯣ ꯑꯗꯨꯗꯤ
ꯇ꯭ꯔꯦꯅꯔꯁꯤꯡꯅꯁꯨ ꯍꯥꯏꯔꯛꯀꯅꯤ ꯍꯣꯏ ꯑꯗꯨ ꯅꯣꯏꯅ ꯇ꯭ꯔꯦꯟ ꯋꯤꯗꯥꯎꯠ ꯇ꯭ꯔꯦꯅꯔ ꯇꯧꯔꯒꯗꯤ ꯇ꯭ꯔꯦꯅꯔ ꯄꯥꯏꯔꯒꯗꯤ ꯄꯩꯁꯥ ꯍꯦꯟꯅ ꯆꯪꯉꯦꯗꯅ ꯍꯗꯜ ꯄꯂꯤꯁꯤ ꯎꯝ ꯑꯍꯨꯝ ꯇ꯭ꯔꯦꯅꯔꯒꯤ ꯂꯨꯄꯥ ꯂꯤꯁꯤꯡ ꯑꯍꯨꯝ ꯂꯩꯔꯦ ꯊꯥꯒꯤ ꯂꯤꯁꯤꯡ ꯑꯃ ꯂꯩꯔꯦ ꯑꯗꯨꯑꯣꯏꯗꯤ ꯂꯤꯁꯤꯡ ꯃꯔꯤ ꯊꯥ ꯑꯗꯨꯝ ꯇꯤꯡꯉꯅꯤꯅ
ꯑꯣ ꯑꯥꯗ ꯊꯥ ꯑꯃꯈꯛꯇ ꯁꯟꯅꯔꯒ ꯑꯗꯨꯝ ꯌꯥꯕ꯭ꯔꯣ ꯖꯤꯝꯁꯦ ꯑꯥ ꯃ ꯈ ꯇ ꯑꯗꯨꯝ ꯁꯥꯟꯅꯔꯒ ꯑꯗꯨꯝ ꯌꯥꯕ꯭ꯔꯥ
ꯊꯥ ꯑꯃꯈꯛꯇꯪ ꯁꯥꯟꯅꯔꯒ ꯅꯪ ꯀꯗꯥꯏꯗ ꯊꯣꯛꯄꯅꯦ ꯍꯥꯏꯕꯗꯤ ꯅꯪꯒꯤ ꯕꯣꯗꯤꯗ ꯀꯔꯤꯁꯨ ꯊꯣꯛꯑꯦ ꯃꯅꯤꯃꯝ ꯍ ꯅꯪ ꯕꯣꯗꯤ ꯆꯦꯟꯖ ꯎꯕꯁꯦ ꯑꯦꯠꯂꯤꯁ ꯁꯤꯛꯁ ꯃꯟꯇ ꯎꯕꯅꯤ ꯅꯪꯒꯤ ꯕꯣꯗꯤ ꯆꯦꯟꯖ ꯇꯧꯕꯗꯀꯣ ꯊꯥ ꯑꯃꯗꯗꯤ ꯊꯣꯛꯑꯣꯦ ꯊꯥ ꯑꯃꯗꯗꯤ ꯑꯗꯨꯝ ꯍꯦꯛ ꯍꯧꯔꯛꯄ ꯃꯇꯝꯗꯗꯤ ꯅꯪ ꯀꯩꯀꯩꯁꯨ ꯁꯥꯟꯅꯗꯕꯅꯤꯅ ꯅꯪꯒꯤ ꯃꯁꯜ ꯑꯩꯈꯣꯏꯗꯣ ꯂꯣꯏ ꯊꯨꯒꯥꯏꯔꯛꯄꯅꯤꯅ ꯅꯁꯥ ꯑꯩꯈꯣꯏꯗꯣ ꯂꯣꯏ ꯅꯥꯒꯅꯦꯕ
ꯍꯣꯏ
ꯋꯥꯟ ꯋꯤꯛ ꯇꯨ ꯋꯤꯛꯀꯨꯝꯕꯅꯤ ꯑꯗꯨꯒ ꯋꯥꯟ ꯃꯟ ꯑꯥꯐꯇꯔ ꯋꯥꯟ ꯃꯟꯒꯨꯝꯕ ꯑꯣꯏꯔ ꯅꯁꯥꯗ ꯏꯁꯇ꯭ꯔꯦꯡꯗꯣ ꯈꯔ ꯂꯥꯛꯑꯅꯤ ꯑꯗꯨ ꯑꯗꯨꯃꯥꯏꯅ ꯇꯧꯔꯒ ꯋꯦꯠꯇꯣ ꯏꯟꯀ꯭ꯔꯤꯁ ꯇꯧꯒꯦꯔꯥ ꯅꯠꯇ꯭ꯔꯒ ꯅꯪ ꯀꯛꯅꯤꯡꯕ꯭ꯔꯥ ꯑꯗꯨꯗꯤ ꯅꯪꯒꯤ ꯑꯄꯥꯝ ꯑꯄꯥꯝꯗ ꯂꯩꯒꯦꯔꯥ ꯑꯗꯨꯗꯤ ꯑꯇꯔ ꯊ꯭ꯔꯤ ꯃꯟꯁ ꯁꯤꯛꯁ ꯃꯟꯁ ꯁꯨꯃꯥꯏꯅ ꯇꯧꯕꯅꯦ ꯎꯕꯅꯦ ꯇ ꯑꯗꯨꯝ ꯕꯣꯗꯤ ꯁꯅꯥꯝꯗꯃ ꯃꯥꯅꯦ ꯃꯥꯅꯦ ꯍꯣꯏ ꯑꯩꯈꯣꯏꯁꯨ ꯑꯗꯨ ꯃꯉꯥꯏꯔꯦ ꯌꯥꯝ ꯆꯥꯎꯗꯦꯗ ꯑꯩꯈꯣꯏꯁꯨ ꯑꯩꯗꯤ ꯃꯣꯏꯗ ꯍꯥꯟꯅ ꯃꯇꯝ ꯈꯔ ꯊꯕꯛ ꯁꯨꯔꯝꯕꯒꯤꯀꯣ
ꯑꯥ
ꯑꯗꯨꯃꯥꯏ ꯇꯧꯔꯕꯒꯤ ꯈꯔ ꯀꯩꯅꯣ ꯇꯧꯕ ꯋꯥꯅꯤꯗ ꯐꯔ꯭ꯤꯗ ꯑꯗꯨꯝ ꯁꯥꯟꯅꯕ ꯂꯥꯀꯑꯣ ꯍꯥꯏꯅꯀꯣ
ꯑꯣꯏ
ꯁꯥꯅꯕ ꯆꯠꯄꯅꯦ ꯑꯗꯣ ꯑꯩꯗꯤ ꯑꯩꯈꯣꯏꯒꯤ ꯑꯗꯨꯝ ꯑꯩꯈꯣꯏꯒꯤ ꯂꯩꯗꯅ ꯃꯤ ꯈꯔꯒꯨꯝꯕ ꯄꯩꯁꯥ ꯄꯥꯏꯕꯁꯤꯡꯁꯤ ꯗꯤ ꯑꯩꯈꯣꯏꯒꯤ ꯖꯥꯇꯤ ꯃꯁꯦꯟ ꯑꯗꯨꯝ ꯌꯦꯡꯊꯤꯅꯩꯗꯅ
ꯍꯣꯏ ꯑꯗꯨꯅꯦ
ꯇꯧꯔꯁꯨ ꯑꯃ ꯇꯧꯔꯁꯨ ꯑꯗꯨꯕꯨ ꯑꯩꯅ ꯍꯥꯏꯕꯗꯤ ꯑꯐꯕꯔꯣꯝꯗꯗꯤ ꯑꯩꯅ ꯍꯥꯏꯕꯕꯨ ꯑꯩꯒꯤ ꯃꯤꯡꯅ ꯂꯥꯛꯑꯗꯤ ꯈꯔ ꯃꯃꯜ ꯇꯥꯔꯒ ꯀꯩꯅꯣ ꯇꯧꯕ ꯌꯥꯏ ꯍꯥꯏꯅ ꯍꯥꯏꯕꯅꯤ
ꯑ ꯖꯤꯝꯒꯨꯝꯃꯦꯁꯦ ꯁꯥꯅꯗꯤ ꯁꯟꯅꯥ ꯁꯥꯟꯅꯅꯤꯡꯉꯤꯅꯦ ꯑꯗꯨꯝ ꯌꯨꯝꯗ ꯐꯛꯇ ꯑꯗꯨꯝ ꯂꯩꯕꯁꯦ ꯕꯣꯔꯤꯡ ꯌꯥꯝ ꯆꯨꯌꯦꯕ
ꯑꯥ ꯑꯗꯨ ꯗꯨꯀꯥꯟꯒꯨꯝꯕ ꯀꯔꯤ ꯀꯔꯤꯒꯨꯝꯕ ꯐꯝꯅꯤꯡꯉꯗꯤ ꯍꯥꯏꯔꯛꯑꯣ ꯔꯤꯖꯨꯝ ꯊꯥꯔꯛꯑꯣ ꯐꯥꯔꯃꯥꯁꯤꯒꯨꯝꯕ ꯐꯝꯅꯤꯡꯕ꯭ꯔꯥ ꯅꯠꯇ꯭ꯔꯒ ꯀꯔꯤ ꯀꯔꯤ ꯌꯥꯎꯅꯤꯡꯕ꯭ꯔꯥ ꯍꯥꯏꯕꯗꯣ
ꯀꯨꯆꯤꯡ ꯀꯨꯆꯤꯡ ꯆꯠꯄꯅꯤꯅ
ꯑ ꯑ
ꯇꯥꯏꯃꯤꯡ ꯇꯥꯏꯃꯤꯡ ꯆꯥꯅꯕ ꯊꯕꯛꯁꯦ ꯐꯪꯗꯦꯅꯦ ꯑꯝꯇ
ꯑꯥ ꯑ ꯌꯦꯡꯉꯣ ꯑꯗꯨꯝ ꯅꯪꯉꯣꯟꯗ ꯂꯩꯗꯅ
ꯍꯣꯏ
ꯄꯤꯔꯛꯄ ꯂꯩꯕꯅꯤꯅꯀꯣ ꯅꯪꯒꯤ ꯀꯣꯆꯤꯡꯒꯨꯝꯕ ꯂꯣꯏꯔꯒ ꯐ꯭ꯔꯤ ꯂꯩꯕ ꯃꯇꯝꯗ
ꯍꯣꯏ
ꯑꯩꯗꯤ ꯀꯩꯅꯣ ꯇꯧꯔꯦ ꯅꯨꯄꯤ ꯊꯤꯔꯦ ꯑꯩꯗꯤ
ꯏꯆꯥ ꯀꯌꯥ ꯂꯩꯔꯒꯦ
ꯑꯩ ꯑꯉꯥꯡ ꯑꯍꯨꯝ ꯂꯩꯔꯦ ꯅꯨꯄꯥ ꯑꯅꯤ ꯅꯨꯄꯤ ꯑꯃ ꯑꯁ ꯁꯥꯊꯤꯕꯗꯤ ꯍꯥꯏꯒꯅꯨ ꯑꯗꯨꯒ ꯑꯩꯈꯣꯏ ꯏꯌꯥꯝꯕꯒꯤ ꯑꯩꯈꯣꯏ ꯏꯌꯥꯝꯕꯩꯁꯨ ꯑꯉꯥꯡ ꯑꯅꯤ ꯍꯣꯏ ꯏꯆꯦꯁꯨ ꯑꯉꯥꯡ ꯑꯃ ꯑꯁ ꯌꯨꯝꯗ ꯍꯧꯖꯤꯛ ꯇ꯭ꯔꯤꯄꯨꯔꯥ ꯆꯤꯜꯗ꯭ꯔꯦꯟ ꯄꯥꯔꯛꯀꯤ ꯇꯥꯏꯞꯇ ꯂꯩꯔꯝꯃꯦ
ꯄꯨꯟꯅ ꯂꯩꯥꯛꯏꯕ꯭ꯔꯣ
ꯀꯅꯦ ꯂꯩ ꯄꯨꯟꯅꯁꯨ ꯆꯥꯛꯆꯥꯔꯤ ꯍꯧꯖꯤꯛ ꯍꯧꯖꯤꯛ ꯐꯥꯎꯗꯦ ꯀꯣ
ꯅꯨꯡꯉꯥꯏꯕꯅꯤꯅ ꯑꯗꯨꯝ ꯄꯨꯟꯅ ꯂꯩꯕꯗꯨꯁꯨ
ꯑꯗꯨ ꯅꯨꯡꯉꯥꯏꯕꯁꯨ ꯂꯩ ꯍꯥꯏꯕꯨ ꯌꯥꯝ ꯀꯩꯅꯣ ꯇꯧꯋꯦꯗ ꯑ ꯑꯩꯒꯤ ꯋꯥꯈꯜꯂꯣꯟꯗꯗꯤ ꯈꯔ ꯃꯥꯅ ꯅꯨꯡꯉꯥꯏꯅ ꯂꯩꯔꯤꯉꯩꯗ ꯒ꯭ꯌꯥꯟ ꯇꯥꯅ ꯂꯩꯔꯤꯉꯩꯗ ꯇꯣꯉꯥꯟꯅ ꯆꯥꯍꯧꯕꯅꯗꯤ ꯐꯩꯕ ꯑꯔ ꯈ ꯇꯣꯉꯥꯟꯅ ꯆꯥꯕꯗꯤ ꯀꯩꯅꯣ ꯇꯧꯕꯅ ꯀꯨꯏꯅ ꯂꯩꯃꯤꯟꯅꯁꯦ ꯅꯨꯡꯁꯤꯟꯅ ꯂꯩꯃꯤꯟꯅꯁꯦ ꯍꯥꯏꯔꯗꯤ ꯍꯣꯏ ꯃꯣꯏꯕꯨ ꯅꯨꯡꯁꯤꯗꯦ ꯇꯣꯉꯥꯟꯅ ꯆꯥꯔꯁꯦ ꯍꯥꯏꯕ ꯋꯥ ꯅꯠꯇꯕꯀꯣ
ꯍꯣꯏ
ꯍꯧꯖꯤꯛꯇꯤ ꯃꯥꯒꯤ ꯃꯥꯒꯤꯁꯨ ꯑꯩ ꯑꯩꯒꯤꯁꯨ ꯏꯆꯥ ꯏꯆꯥ ꯑꯃ ꯂꯩꯔꯕꯅꯤꯅ ꯑꯃꯒꯤꯁꯨ ꯅꯪꯅꯤꯡꯉꯥꯏ ꯇꯧꯅꯤꯡꯒꯅꯤ ꯑꯃꯒꯤꯁꯨ ꯅꯪꯅꯤꯡꯉ ꯇꯧꯅꯤꯡꯕꯅꯤ
ꯍꯣꯏ
ꯑꯗꯣ ꯑꯩ ꯒꯥꯔꯤ ꯊꯧꯔꯤꯕꯗꯣ ꯀꯩꯅꯣ ꯇꯧꯔꯦ ꯈꯔ ꯐꯔꯛ ꯇꯥꯔꯦ ꯍꯣꯔꯦꯟ ꯑꯃꯨꯛ ꯐꯥꯎꯅꯁꯤꯀꯣ
ꯍꯣꯏ ꯍꯣꯏ ꯍꯔꯣꯏ ꯑꯃꯨꯛ ꯍꯟꯅꯔꯒꯦ
ꯑ